ꯎꯝ
ꯆꯥꯛ ꯆꯥꯔꯕ꯭ꯔꯣ
ꯑ ꯍꯧꯖꯤꯛ ꯆꯥ ꯍ ꯇ ꯆꯥꯕꯗꯤ ꯅꯪꯗꯤ
ꯑꯩꯈꯣꯏꯗꯤ ꯑꯩ ꯉꯁꯤꯗꯤ ꯆꯥꯅꯤꯡꯗꯦ ꯆꯥꯛ ꯆꯥꯔꯁꯦ ꯍꯥꯏꯕꯅꯤ ꯆꯥꯅꯤꯡꯗꯕꯒꯤ
ꯎ ꯏꯁꯥꯡ ꯍꯥꯎ ꯇ ꯒꯤꯔꯅꯦ ꯍꯁ
ꯅꯠꯇ ꯉꯁꯥꯏ ꯑ ꯐꯥꯁ ꯐꯨꯗꯇ ꯆꯪꯉꯒ ꯃꯤꯁꯦ ꯕꯥꯅꯤ ꯆꯥꯕ ꯆꯠꯂꯨꯔꯕ ꯑꯗꯨꯒꯤ
ꯎꯝ ꯗꯨꯗꯤ ꯆꯥꯛ ꯂꯥꯝꯃꯔꯣꯏ ꯑꯍꯥꯎꯕ ꯆꯥꯈ꯭ꯔꯕꯅꯤ__꯫
ꯎꯝ꯫
ꯑꯗꯨꯗꯤ ꯍꯧꯖꯤꯛ ꯀꯩꯗꯧꯔꯒ ꯂꯩꯒꯦ ꯅꯪꯗꯤ꯫
ꯑꯒꯤ ꯑꯩ_ꯁꯦ ꯁꯦꯐ ꯁꯇꯗꯤ ꯇꯧꯔꯦ꯫
ꯅꯪ ꯀꯩ ꯃꯊꯦꯜ ꯆꯥꯔꯒꯦ꯫
ꯑꯩꯗꯤ ꯎꯍꯨ__꯫ ꯈꯪꯗꯦ ꯑꯩ ꯍꯥꯏꯕ ꯍꯩꯇꯦ ꯃꯩꯇꯩꯂꯣꯟꯗꯣ ꯁꯣꯏꯕꯨꯝ ꯁꯣꯏꯕꯨꯝꯒꯤ ꯁꯇꯥꯏꯜꯗ꯫ ꯁꯤꯟꯕꯗꯨ ꯈꯪꯕ꯭ꯔꯥ꯫
ꯁꯤꯟꯕ꯫
ꯎꯝ ꯃꯆꯥ ꯃꯆꯥ ꯇꯧꯔꯒ꯫
ꯈꯪꯗꯦꯅꯦ꯫
ꯗꯨꯅꯦ ꯑꯩꯈꯣꯏꯗꯤ ꯊꯨꯟꯈꯤꯌꯥꯟ ꯀꯧꯌꯦ꯫
ꯑꯥ꯫
ꯑꯁꯤ ꯍꯥꯏꯕ ꯍꯩꯇꯦ ꯕꯦꯃꯥ꯫ ꯅꯪꯗꯤ ꯉꯁꯤ ꯀꯩꯀꯩ ꯇꯧꯔꯒ ꯂꯩꯔꯒꯦ꯫
ꯉꯁꯤꯗꯤ ꯀꯩꯁꯨꯝ ꯇꯧꯗꯦꯗ ꯑꯩꯈꯣꯏꯗꯤ꯫
ꯇꯨꯝꯃꯦ ꯁꯥꯟꯅꯕ ꯊꯣꯛꯌꯦ ꯍꯜꯂꯛꯌꯦ ꯂꯥꯏꯔꯤꯛ ꯄꯥꯍꯜꯂꯦ꯫
ꯎꯝ ꯅꯪ ꯂꯣꯛ ꯈꯨꯕꯔꯥ꯫
ꯑꯥꯝ꯫
ꯃꯥꯜꯂꯦ ꯍꯧꯖꯤꯛꯀꯥꯟꯁꯦ ꯂꯣꯛ ꯈꯨꯕꯁꯨ ꯌꯥꯝꯃꯤ꯫
ꯑꯁ ꯐꯒꯦꯔꯥ ꯁꯨꯡ ꯐ ꯐꯠꯇꯦ ꯈꯪꯗꯦ ꯀꯩꯗꯧꯖꯥꯠꯅꯣ ꯍꯟꯗꯛ ꯂꯣꯛ ꯊꯨꯡꯕꯁꯦ꯫
ꯃꯤ ꯌꯥꯝ ꯂꯣꯛ ꯈꯨꯨꯅꯩꯌꯦ ꯍꯧꯖꯤꯛꯀꯥꯟ꯫
ꯎꯝ ꯍꯤꯗꯥꯛ ꯆꯥꯔꯁꯨ ꯐꯠꯇꯦꯗ ꯀꯩꯗꯧꯔꯥ ꯖꯥꯠꯅꯣ ꯈꯪꯗꯦꯕ꯫
ꯑꯗꯨ ꯂꯣꯛ ꯈꯨꯕꯗꯨ ꯀꯔꯤꯔꯥ ꯄꯤ_ ꯄꯤꯔꯨꯠ ꯒꯨꯝꯕꯥꯆꯨ ꯆꯥꯔꯒ ꯐꯩ ꯍꯥꯏꯌꯦꯅꯦ꯫
ꯄꯤꯔꯨꯞꯇꯣ꯫
ꯎꯝ ꯄꯤꯔꯨꯠꯇꯨꯒ ꯈꯣꯍꯤ꯫ ꯔꯨꯠꯇꯨ ꯈꯣꯏꯍꯤꯗ ꯀꯃꯥꯏ ꯇꯧꯒꯗꯔꯥ꯫ ꯃꯦꯠꯄꯁꯨ ꯅꯠꯇꯦ ꯁꯨꯕꯁꯨ ꯅꯠꯇꯦ ꯔꯣꯗꯨ ꯄꯤꯔꯨꯠꯇꯨ꯫ ꯔꯣꯗꯨ ꯈꯣꯏꯍꯤꯗ ꯀꯔꯤꯔꯥ꯫ ꯑꯗꯨꯝ ꯀꯣꯠꯂꯒ ꯆꯥꯕ ꯀꯣꯠꯄꯗꯨ ꯀꯥꯎꯔꯦ꯫
ꯑꯥ ꯑꯥꯑꯥ꯫
ꯑꯗꯨ ꯐꯩꯌꯦ ꯍꯥꯏꯌꯦ ꯑꯗꯨꯒ ꯁꯤꯡꯅꯥꯁꯨ ꯑꯗꯨꯝ ꯐꯩꯌꯦ ꯍꯥꯏꯌꯦ꯫
ꯑꯥ ꯑꯥ꯫ ꯈꯪꯗꯔꯦ ꯐꯒꯦꯔꯥ ꯍꯤꯗꯥꯛꯁꯨ ꯀꯌꯥ ꯀꯌꯥꯅꯣ ꯂꯩꯔꯒ ꯆꯥꯔꯕꯅꯦ ꯇꯧꯔꯤꯁꯦ꯫
ꯑꯗꯨ ꯗꯣꯛꯇꯔ ꯃꯅꯥꯛꯇꯁꯨ ꯑꯃꯥꯔꯛ ꯆꯠꯄꯅ ꯐꯔꯥ_ꯐꯅꯤ ꯅꯪꯒꯤꯗꯣ ꯀꯨꯏꯔꯗꯤ꯫
ꯀꯨꯏꯔꯦ ꯍꯍꯥ꯫
ꯐꯤꯚꯔ ꯒꯨꯝꯕꯗꯤ ꯇꯧꯗꯕ꯭ꯔꯣ꯫
ꯀꯩꯁꯨꯝ ꯇꯧꯗꯦ ꯗꯨꯒꯨꯝꯕꯗꯤ꯫
ꯅꯣꯔꯃꯦꯜꯒꯤꯗ ꯇꯧꯕ ꯃꯥꯜꯂꯦ ꯑꯗꯨ__꯫ ꯃꯦꯔꯥ꯫ ꯅꯪꯒꯤꯗꯤ ꯂꯣꯏ ꯂꯣꯏꯒꯔꯥꯕꯣ ꯅꯪꯒꯤ ꯑꯁꯤ ꯇꯧꯒꯗꯕꯁꯤꯡꯗꯤ꯫
ꯑꯥ꯫
ꯅꯝꯕꯔ ꯑꯅꯤꯃꯛ ꯂꯣꯏꯈ꯭ꯔꯕ꯫
ꯂꯣꯏꯔꯔꯦ
ꯅꯃꯗꯅ ꯎ ꯑꯗꯨ ꯑꯁꯤ ꯔꯤꯁꯤꯞ ꯇꯧꯕꯁꯨ ꯑꯗꯨꯝ ꯐꯪꯉꯦ ꯍꯥꯏꯌꯦꯀꯣ
ꯑꯥ
ꯎ ꯅꯪꯒꯤ ꯅꯆꯥꯁꯤꯡꯗꯤ ꯆꯥꯔꯒ ꯇꯨꯝꯒꯔꯕꯣ꯫
ꯆꯨꯝꯗꯂꯔꯤ ꯄꯥꯔ
ꯑꯗꯨꯁꯨ ꯅꯪꯅ ꯌꯦꯡꯁꯤꯟꯕ
ꯎꯝ ꯑꯣꯖꯥ ꯑꯃ ꯂꯩꯍꯧꯋꯦ
ꯎꯝ ꯑꯗꯨꯁꯨ ꯅꯨꯄꯤꯒ ꯅꯨꯄꯥ ꯑꯗꯨꯝ ꯄꯥꯝꯃꯤꯟꯅꯕ꯭ꯔꯥ ꯃꯣꯏꯗꯣ
ꯑꯧ ꯅꯨꯄꯤꯒ ꯅꯨꯄꯥꯒ ꯑꯗꯨꯝ ꯄꯥꯝꯃꯤꯅ
ꯍ ꯑꯗꯨ ꯄꯅꯤꯗꯨꯨꯅꯤ ꯀꯦ ꯍꯥꯎꯕꯅꯦ ꯍꯥꯎꯕꯅꯦ ꯅ ꯅ ꯑꯩꯁꯨ ꯁꯣꯏꯕꯨꯝꯒꯨꯝꯕ ꯁꯦꯝꯕ ꯍꯥꯏꯕ꯭ꯔꯣ
ꯍꯥꯏꯛꯇꯦꯗ
ꯁꯥꯗꯤ ꯆꯕ꯭ꯔ
ꯑꯥ ꯂꯩꯔꯒ ꯆꯥꯏꯌꯦꯦ
ꯍꯝ ꯁꯤꯒꯨꯝ ꯅꯠꯇꯕ ꯑꯩꯅ ꯉꯁꯥꯏ ꯍꯥꯏꯕꯗꯨꯗꯨꯗꯤ ꯌꯥꯝ ꯍꯥꯎꯋꯦ ꯈꯔ ꯁꯤꯜꯂꯒ ꯀꯥꯡꯉꯥꯎꯁꯨ ꯍꯥꯎꯋꯦ ꯁꯥꯒꯨꯝꯕꯗ ꯍꯥꯞꯁꯨ ꯌꯥꯝ ꯍꯥꯎꯋꯦ
ꯑꯣ ꯁꯤꯃꯤꯔꯥꯕ
ꯁꯦꯝꯔꯤꯅꯦ
ꯑꯥ
ꯃꯣꯏ ꯑ ꯁꯤ ꯀꯔꯤ ꯀꯧꯒ꯭ꯔꯥ ꯁꯤ ꯁꯣꯏꯕꯨꯝ ꯁꯦꯝꯕꯗꯨ ꯕꯦꯝꯕꯨꯗꯨ ꯀꯔꯤ ꯀꯧꯕ꯭ꯔꯥ ꯃꯣꯏꯅ ꯑ ꯋꯥ ꯀꯣ
ꯑꯥ
ꯋꯥ ꯆꯥꯕꯗꯨ ꯈꯪꯕ꯭ꯔꯥ ꯆꯥꯕꯒꯤ ꯇꯥꯏꯞꯇ ꯃꯣꯏꯅ ꯌꯣꯟꯕꯗꯨ ꯈꯪꯕ꯭ꯔꯣ
ꯑꯣ ꯑ ꯑꯥ
ꯌꯥꯝ ꯆꯥꯎ ꯆꯥꯎꯅ
ꯑꯥ ꯑꯥ
ꯑꯗꯨꯗꯒꯤ ꯃꯆꯥ ꯃꯆꯥ ꯃꯆꯥ ꯃꯆꯥ ꯀꯛꯀꯅꯤ ꯑꯗꯨꯒ ꯀꯣꯟꯇꯦꯅꯔ ꯑꯃꯗ ꯍꯥꯞꯂꯅꯤ ꯑꯗꯨ ꯑ ꯂꯨꯝꯕ ꯄꯣꯠ ꯑꯃ ꯃꯊꯛꯇ ꯍꯥꯞꯂꯒꯀꯣ
ꯑꯥ
ꯍꯥꯡꯗꯣꯛꯇꯕꯤ ꯅꯨꯃꯤꯠ ꯑꯅꯤ ꯑꯍꯨꯝꯗꯅꯤ ꯑꯗꯨꯒ ꯃꯁꯥꯒꯤ ꯃꯍꯤ ꯊꯣꯛꯇ ꯈꯔ ꯂꯧꯊꯣꯛꯂꯅꯤ ꯑꯃꯨꯛ ꯑꯗꯨꯝ ꯊꯝꯃꯅꯤ ꯑꯆꯥꯔꯒꯤ ꯇꯥꯏꯞꯇ ꯈꯔ ꯇꯧꯔꯒ
ꯍꯥꯎꯅꯤ
ꯑꯥ ꯀꯩꯅꯣꯗꯤ ꯁꯦꯝꯗꯕ꯭ꯔꯥ ꯈꯨꯏ
ꯈꯨꯏꯁꯦ ꯃꯦ ꯈꯨꯏꯁꯨ ꯅꯪꯁꯨ ꯁꯦꯝꯕ꯭ꯔꯥ ꯑꯗꯨꯗꯤ
ꯁꯦꯝꯗꯤ
ꯁꯦꯝꯅꯩ ꯅꯣꯏ ꯅꯣꯏꯔꯣꯝꯗꯤ ꯀꯔꯝꯕ ꯀꯔꯤ ꯀꯔꯤ ꯁꯦꯝꯂꯒ ꯆꯥꯕ꯭ꯔꯥ
ꯑꯩꯈꯣꯏ ꯀꯩ ꯁꯨꯝ ꯁꯦꯝꯗꯦꯗ
ꯀꯔꯤꯁꯨꯨ ꯁꯦꯝꯗꯦ ꯑꯗꯨꯗꯤ ꯅꯣꯏꯗꯤ ꯍꯪꯒꯥꯝ ꯍꯪꯒꯥꯝꯒꯤ ꯄꯦꯁꯇꯨꯁꯨ ꯇꯧꯔꯝꯂꯣꯏꯅꯦ
ꯎꯝ ꯇꯧꯗꯦ ꯍꯪꯒꯥꯝꯒꯤꯅ ꯅꯣꯏꯅ ꯃꯍꯤꯁꯤ ꯁꯨꯝꯗꯔ
ꯎꯝ
ꯑꯗꯨꯁꯨ ꯍꯥꯎꯕꯅꯤꯅ‌ꯦ
ꯑꯗꯨꯅꯦ ꯅꯪꯁꯦ ꯇꯦꯁꯇꯤ ꯂꯣꯏꯅ ꯇꯧꯋꯦ ꯅꯣꯏꯗꯤ ꯁꯦꯝꯗꯕꯗꯣ ꯌꯥꯝ
ꯑꯩ ꯈꯧꯄꯨꯝꯗ ꯂꯩꯔꯝꯃꯦ
ꯑꯥ ꯍꯣꯏꯣꯏ ꯑꯗꯨꯗꯤ ꯂꯣꯏꯅ ꯇ꯭ꯔꯥꯏ ꯇꯧꯔꯝꯅꯤ ꯅꯪ
ꯎꯝ
ꯇꯨꯔꯤꯒꯤ ꯈꯣꯛꯄꯨꯝꯗ ꯂꯩꯔꯝꯕ꯭ꯔꯥ ꯀꯣ ꯊꯕꯛ ꯇꯧꯕ꯭ꯔꯥ
ꯑꯗꯨꯗ ꯑꯣꯖꯥ ꯑꯣꯏꯔꯝꯃꯦ
ꯑ ꯈꯧꯄꯨꯝꯁꯨ ꯅꯨꯡꯉꯥꯏꯔꯝꯅꯦꯕ ꯕꯦꯗꯤꯒꯤ ꯇꯥꯏꯞꯇ ꯇꯧꯔꯒ
ꯅꯨꯡꯉꯥꯏ ꯑꯦ ꯆꯤꯡꯒꯤ ꯏꯟꯁꯥꯡꯗꯤ ꯐꯖꯅ ꯆꯥꯕ ꯐꯪꯉꯦꯗ ꯑꯗꯨꯗꯂꯩꯕꯗꯣ
ꯎꯝ ꯑꯗꯨꯗꯨꯅ ꯍꯦꯟꯅ ꯅꯨꯡꯉꯥꯏꯔꯝꯅꯤ ꯁꯤ ꯏꯝꯐꯥꯜꯒꯤꯁꯤ ꯈꯔ
ꯎꯝ
ꯆꯥꯕ ꯈꯔ ꯐꯪꯕꯁꯦ ꯈꯔ ꯈꯔ ꯋꯥꯏ
ꯑꯗꯨꯗꯒꯤ ꯃꯍꯥꯎ ꯈꯪꯉꯛꯄꯅꯦ ꯀꯩꯅꯣ ꯈꯣꯏꯒꯤ ꯃꯍꯥꯎꯒ ꯑꯗꯨ ꯍꯧꯖꯤꯛ ꯑꯩꯅ ꯍꯥꯏꯕꯗ
ꯎꯝ ꯍꯪꯒꯥꯝꯒꯤ ꯍꯪꯒꯥꯝꯒꯤ ꯄꯦꯁꯇꯨꯁꯨ ꯍꯥꯎꯋꯦ ꯑꯗꯨꯒ ꯀꯥꯡꯍꯥꯏꯕꯗꯨ ꯈꯪꯕ꯭ꯔꯥ ꯃꯅꯥꯗꯨ ꯃꯍꯤ ꯂꯧꯊꯣꯛꯄ ꯃꯇꯨꯡꯗ ꯑꯗꯨꯁꯨ ꯍꯥꯎꯋꯦ ꯑꯗꯨꯗꯤ ꯆꯥꯕ ꯐꯪꯈ꯭ꯔꯕ
ꯐꯪꯉꯦ ꯑꯗꯨꯒ ꯁꯧꯔꯤ ꯃꯅꯥ ꯀꯪꯍꯜꯂꯒ ꯃꯦꯠꯂꯒ ꯆꯥꯗꯔꯥ
ꯑꯥ
ꯑꯗꯨꯁꯨ
ꯅꯣꯏꯗꯤ ꯇꯧꯗꯕ꯭ꯔꯥ ꯑꯗꯨꯒꯨꯝꯕꯗꯨ
ꯇꯧꯗꯦ ꯑꯩꯈꯣꯏꯗꯤ ꯑꯗꯨꯗꯣ
ꯀꯃꯥꯏ ꯀꯃꯥꯏ ꯇꯧꯕ ꯅꯣꯏꯁꯦ ꯑꯗꯨꯝ ꯐ꯭ꯔꯦꯁ ꯑꯣꯏꯅ ꯆꯥꯔꯒ ꯑꯗꯨꯝ ꯂꯣꯏꯔꯦ
ꯐ꯭ꯔꯦꯁꯅ ꯑꯣꯏꯅ ꯆꯥꯔꯒ ꯂꯣꯏꯔꯦ ꯑꯗꯨꯕꯨ ꯆꯤꯡꯗ ꯍꯧꯕ ꯑꯩꯈꯣꯏ ꯆꯤꯡꯌꯦꯟꯁꯤꯡꯗꯣ
ꯎꯝ
ꯑꯗꯨꯕꯨꯗꯤ ꯑꯔꯤꯕꯗꯣ ꯑꯗꯨꯝ ꯍꯦꯛꯂꯒ ꯀꯪꯍꯜꯂꯒ ꯑꯗꯨꯝ ꯁꯟ ꯃꯒꯨꯟꯒꯨꯝꯕ ꯂꯩꯕ ꯀꯥꯟꯗ ꯑꯗꯨꯝ ꯑꯗꯨꯒ ꯐꯨꯠꯂꯒ ꯁꯤꯡꯖꯨ ꯁꯨꯔꯒ ꯆꯥꯏꯕ
ꯎꯝ ꯑ ꯑꯁ ꯆꯥꯕ ꯃꯑꯣꯡꯁꯦ ꯂꯣꯏꯅ ꯇꯣꯉꯥꯟ ꯇꯣꯉꯥꯟꯅꯦ ꯑꯩꯈꯣꯏꯒꯤ
ꯎꯝ
ꯇꯦꯁ ꯇꯧꯔꯒ ꯆꯠꯄꯗꯤ ꯐꯔꯀꯣ ꯃꯍꯥꯎ ꯈꯪꯍꯧꯕꯗꯤ
ꯎꯝ ꯍꯧꯖꯤꯛꯇꯤ ꯌꯥꯝ ꯇꯥꯡꯉꯦꯈꫭꯔꯤꯗꯣ
ꯍꯣꯏ ꯑ ꯀꯟ ꯀꯟ ꯑꯣꯏꯅ ꯌꯥꯎꯈꯔꯤꯅꯦ ꯑꯃꯗ ꯑꯗꯨꯁꯨ ꯈꯤꯇꯪ ꯈꯤꯇꯪ ꯍꯥꯞꯂꯒ ꯈꯨꯨꯏꯁꯨ ꯀꯣ ꯁꯧꯒꯔꯤꯒꯤ ꯈꯨꯨꯏ ꯑꯃ ꯑꯗꯨꯒ ꯕꯤꯟꯁꯀꯤ ꯂꯩꯕꯅꯦ ꯅꯪ ꯑꯅꯤꯃꯛ ꯆꯥꯕ꯭ꯔꯥ
ꯕꯤꯟꯁꯀꯤꯗꯤ ꯆꯥꯗꯦ ꯁꯧꯒ꯭ꯔꯤꯒꯤ ꯉꯥꯛꯇ ꯆꯥꯕꯅꯦ ꯑꯗꯨꯒꯤ ꯃꯍꯥꯎꯅꯦ ꯍꯧꯖꯤꯛ
ꯎꯝ ꯕꯤꯟꯁꯒꯤꯗꯨꯁꯨ ꯍꯥꯎꯕꯅꯤꯅꯦ
ꯕꯤꯟꯁꯅ ꯀꯔꯝꯕ ꯕꯤꯟꯁꯅ ꯁꯦꯝꯕꯔ
ꯑ ꯑꯩꯗꯤ ꯃꯃꯤꯡ ꯈꯪꯗꯦ ꯕꯤꯟꯁ ꯍꯥꯏꯕꯁꯦ ꯁꯥꯡꯉ꯭ꯔꯒ ꯂꯩꯕꯗꯣ ꯈꯪꯕ꯭ꯔꯥ ꯈꯔ ꯁꯥꯡꯕꯗꯣ ꯑꯁꯥꯡꯕꯗꯣ
ꯍꯋꯥꯏ ꯁꯥꯡꯅ ꯁꯦꯝꯕꯔꯕ
ꯎꯝ ꯍꯋꯥꯏ ꯁꯥꯡꯕ ꯂꯩꯕꯗꯨ ꯈꯪꯕ꯭ꯔꯥ ꯕꯤꯟꯁ ꯑꯁꯥꯡ ꯑꯁꯥꯡꯕꯗꯨ
ꯑꯁꯥꯡ ꯁꯥꯡꯕ
ꯍꯣꯏ
ꯑꯗꯨ ꯃꯔꯨꯗꯨ ꯈꯔ ꯀꯟꯕꯁꯤꯡꯗꯨ ꯃꯔꯨꯗꯨ ꯂꯧꯊꯣꯛꯀꯗꯕ ꯃꯔꯨꯗꯨ ꯑꯣꯏꯅ ꯇꯧꯕ
ꯑꯥ
ꯅꯥꯒꯥꯗ ꯄꯥꯜꯂꯣ ꯑꯗꯨꯗꯤ ꯅꯪ ꯑꯍꯥꯎ ꯑꯍꯥꯎꯕ ꯆꯥꯕ ꯐꯪꯕꯅꯦ꯫ ꯄꯩꯁꯥ ꯌꯥꯝ ꯆꯪꯗ꯭ꯔꯒ ꯑꯗꯨꯝ ꯑꯣ ꯅꯥꯒꯥꯂꯦꯟ ꯂꯣꯝꯗꯅ ꯑꯈꯨꯅꯤ ꯑꯈꯨꯅꯤ ꯀꯧꯔꯒ ꯂꯩꯕꯗꯨ ꯑꯗꯨꯅꯤ ꯑꯩꯅ ꯍꯥꯏꯔꯗꯤ
ꯃꯣꯏꯒꯤꯗ ꯑꯃ ꯂꯨꯠ ꯊꯥꯒꯤꯅ ꯕꯝꯕꯨ ꯁꯨꯠꯀ ꯕꯝꯕꯨ ꯁꯨꯠꯀꯤ ꯃꯍꯤꯗꯣ
ꯎꯝ
ꯑꯗꯨꯒ ꯍꯧꯖꯤꯛ ꯑꯩꯈꯣꯏ ꯃꯣꯔꯣꯛ ꯎꯝ ꯃꯣꯔꯣꯛ ꯑꯁꯥꯡ ꯑꯁꯪꯕ ꯂꯩꯇꯅ
ꯎꯝ
ꯃꯣꯔꯣꯛ ꯅꯠꯇꯕ ꯑꯃ ꯃꯣꯔꯣꯛ ꯑꯇꯦꯛꯄꯗꯣ
ꯍꯣꯏ ꯍꯣꯏ
ꯑꯗꯨꯗ ꯐꯔꯃꯦꯟꯇꯦꯠ ꯇꯧꯔꯒ ꯃꯣꯏꯗꯤ ꯆꯥꯏꯕ
ꯑꯥ
ꯍꯥꯎꯗꯤ ꯍꯥꯎꯋꯦ ꯑꯗꯨꯕꯨ ꯑꯩꯈꯣꯏꯒꯤ ꯆꯈꯥꯎ ꯁꯣꯛꯑꯦ ꯁꯣꯛꯄꯅꯦꯕ ꯑꯗꯨꯗ ꯕꯥꯕꯨ ꯁꯠꯀꯤ ꯃꯅꯝꯇ ꯅꯨꯡꯁꯤꯔꯦ ꯍꯥꯎꯗꯤ ꯍꯥꯎꯋꯦ ꯑꯗꯨꯕꯨ ꯌꯥꯝ ꯆꯥꯁꯤꯟꯕ ꯌꯥꯗꯦ ꯑꯗꯨꯗ
ꯑꯣꯏꯔꯝꯅꯤ ꯁꯤꯠ ꯑꯩꯈꯣꯏ ꯅꯥꯒꯥꯒꯤ ꯆꯥꯛꯁꯤꯡꯁꯤꯅꯤ ꯑꯁꯣꯟꯕꯁꯤꯡꯗꯤ ꯆꯥꯕ ꯌꯥꯗꯦ
ꯎꯝ
ꯑꯩꯈꯣꯏ ꯑꯩꯈꯣꯏ ꯅꯥꯒꯥ ꯃꯥꯟꯅꯔꯒ ꯆꯥꯕꯒꯤ ꯌꯥꯔꯤꯖꯠꯅꯤ
ꯃꯥꯅꯦ ꯃꯥꯅꯦ ꯃꯤꯅ ꯎꯔꯗꯤ ꯑ ꯀꯔꯝ ꯍꯥꯏꯅ ꯆꯥꯕ꯭ꯔꯥ ꯍꯥꯏꯔꯅꯤ
ꯃꯣꯏ ꯇꯦꯁ ꯇꯧꯔꯒ ꯑꯩ ꯅꯣꯏꯗꯤ ꯀꯃꯥꯏꯅ ꯍꯤꯡꯂꯤꯅꯣ ꯇꯧꯔꯛ ꯀꯁ ꯀꯃꯥꯏꯅ ꯆꯥꯕ꯭ꯔꯒꯦ ꯋꯥꯔꯤꯗꯣ ꯀꯃꯥꯏꯅꯣꯏꯁꯦ ꯁꯤ ꯆꯥꯔꯒ ꯍꯤꯡꯕ꯭ꯔꯥ ꯇꯧꯔꯛꯀꯅꯤ ꯀꯣꯔꯤꯌꯟꯒꯤ ꯏꯁꯄꯥꯏꯁꯤꯅꯤ ꯍꯥꯏꯕꯗꯨ ꯑꯩꯈꯣꯏꯗꯤ ꯊꯨꯝꯃꯦꯅꯦ ꯅ
ꯃꯥꯅꯦ
ꯍꯨꯝ ꯍꯨꯝ
ꯍꯨꯡ
ꯅꯪꯗꯤ ꯑꯗꯨꯝ ꯇꯨꯝꯔꯅꯤ
ꯎꯝ ꯇꯨꯝꯃꯣꯏ ꯋꯥꯠꯂꯤꯗ
ꯑꯉꯥꯡꯁꯤꯡ ꯍꯥꯟꯅ ꯇꯨꯝꯍꯜꯂꯒ ꯅꯪ ꯇꯨꯝꯒꯗꯕ꯭ꯔꯥ
ꯑꯥ ꯃꯣꯏ ꯇꯨꯝꯗ꯭ꯔꯤꯉꯩꯗ ꯑꯩ ꯇꯨꯝꯍꯧꯔꯗꯤ ꯃꯣꯏ ꯀꯗꯥꯏ ꯆꯜꯂꯤ ꯈꯪꯉꯔꯣꯏ
ꯃꯣꯏ ꯇꯨꯝꯕ ꯂꯣꯏꯔꯦ ꯍꯥꯏꯕ ꯃꯇꯝꯗ ꯇꯨꯝꯃ ꯇꯨꯝꯃꯅꯤ
ꯎꯝ ꯃꯇꯝꯗꯨ ꯆꯞ ꯆꯥꯅ ꯃꯣꯏ ꯑꯗꯨꯝ ꯇꯨꯝꯕ꯭ꯔꯥ ꯅꯨꯃꯤꯠꯀꯤ
ꯑꯥ ꯑꯥ
ꯑꯗꯨꯗꯤꯅꯦ
ꯍꯧꯖꯤꯛꯇꯤ ꯃꯣꯏꯁꯨ ꯅꯣꯚꯦꯗꯤꯌꯥꯗ ꯅꯣꯚꯦꯗꯤꯌꯥꯒꯤꯗꯣ ꯅꯣꯕꯦꯝꯕꯔꯗ ꯊꯥꯗꯧꯕꯅꯤꯅ ꯈꯔ ꯀꯩꯅꯣ ꯇꯧꯋꯦꯕ ꯍꯧꯒꯠꯄꯁꯨ ꯉꯜꯂꯦꯕ ꯍꯧꯖꯤꯛꯇꯤ
ꯎꯝ
ꯃꯃꯥꯡꯗꯤ ꯗꯤꯁꯦꯝꯕꯔ ꯑꯗꯨꯋꯥꯏ ꯊꯥꯔꯝꯕꯅꯤ ꯍꯟꯗꯛꯇꯤ ꯅꯣꯕꯦꯝꯕꯔꯗ ꯊꯥꯅꯦꯅ ꯊꯣꯛꯂꯛꯈ꯭ꯔꯕ
ꯅꯣꯚꯣꯗꯤꯌꯥꯗ ꯑꯌꯥꯝꯕ ꯂꯩꯅꯤꯡꯕ꯭ꯔꯥ
ꯎꯝ ꯅꯣꯚꯣꯗꯤꯌꯥ ꯑꯅꯝꯕꯅ ꯁꯥꯏꯅꯤꯛꯅ ꯌꯥꯝꯃꯦ
ꯎꯝ ꯁꯅꯤꯛꯇ ꯂꯩꯔꯦ ꯂꯥꯏꯔꯤꯛꯇꯤ ꯍꯩꯔꯝꯒꯅꯤ ꯃꯣꯏꯗꯨ
ꯎꯝ